ꯍꯤꯡꯉꯤꯕꯣ꯫
ꯍꯜꯂꯣ ꯇꯥꯔꯦ ꯇꯥꯔꯕꯣ꯫
ꯍꯤꯡꯉꯤꯕꯣ ꯅꯪꯕꯣ꯫
ꯍꯤꯡꯉꯤ ꯍꯤꯡꯉꯤ꯫
ꯑꯁ ꯅꯥꯕ ꯅꯈꯣꯟ ꯅꯋꯥ ꯑꯃ ꯇꯥꯈꯤꯗ꯭ꯔꯦꯅꯦ꯫ ꯑꯩꯈꯣꯏꯗꯤ ꯍꯥꯏꯅꯔꯕꯅꯤꯅꯦ ꯀꯣꯜꯒ ꯇꯧꯔꯛꯏ ꯌꯥꯝ ꯊꯥꯖꯗꯦ꯫
ꯇꯥꯔꯛꯑꯅꯤ ꯇꯥꯔꯛꯑꯅꯤ ꯂꯥꯟꯅ ꯑꯝꯁꯨꯝ ꯍꯥꯏꯒꯦ ꯇꯧꯅꯤꯅꯦ꯫
ꯀꯩꯅꯣ ꯍꯥꯏ꯫
ꯀꯥꯡꯗꯨ ꯃꯣꯏꯔꯥꯡꯗ ꯀꯣꯏꯊꯔꯒ ꯆꯥꯛ ꯆꯔꯥ ꯑꯝ ꯆꯥꯎꯁꯤꯗꯅ ꯃꯣꯏ ꯏꯁꯇꯦ ꯍꯣꯝꯗꯨꯗ꯫
ꯑꯦ ꯌꯥꯏꯅꯦ ꯅꯨꯡꯕꯨ ꯅꯨꯡꯉꯥꯏꯅꯤꯅꯦ ꯂꯣꯡꯗꯥꯥꯎꯕꯨ ꯇꯥꯎꯔꯒ꯫
ꯁꯪꯅꯤ ꯁꯪꯅꯤ ꯑꯦ ꯁꯪꯗ꯭ꯔꯁꯨ ꯊꯕꯛ ꯂꯩꯔꯁꯨ ꯀꯠ ꯀꯩꯅꯣ ꯇꯧꯔꯗꯝ ꯌꯥꯅꯕ ꯁꯤꯜꯂꯗꯝ꯫
ꯍꯧꯖꯤꯛ ꯌꯥꯝ ꯆꯠꯅꯔꯤꯗꯅ ꯃꯣꯏ ꯃꯣꯏꯔꯥꯡꯒꯤ ꯏꯁꯇꯦ ꯍꯣꯝꯗ ꯂꯦꯛꯑꯒ ꯈꯣꯠꯂ ꯇꯧꯕꯗꯣ
ꯍꯣꯏ ꯍꯣꯏ ꯍꯣꯏ ꯅꯨꯡꯉꯥꯏ ꯍꯥꯏꯅꯤ ꯃꯣꯏꯗꯣ
ꯍꯣꯏꯗꯤ ꯎꯗ꯭ꯔꯁꯨ ꯑꯩꯈꯣꯏꯅ ꯅꯨꯡꯊꯤꯟꯗꯨꯃ ꯂꯩꯊꯣꯛꯑꯒ ꯀꯥꯡ ꯅꯨꯃꯤꯠꯇꯣ ꯑꯁ ꯑꯗꯩ ꯍꯩꯗꯣ ꯊꯔꯨꯅ ꯍꯦꯛꯑꯒ ꯊꯝꯃꯜꯅ ꯍꯦꯛꯑꯒ ꯍꯥ ꯑꯗ ꯑꯩ ꯀꯥꯅꯃꯤꯅꯤꯅ ꯅꯨꯄꯤꯁꯨ ꯈꯔꯗꯤ ꯂꯥꯛꯀꯅꯤꯗꯅ
ꯎꯝ ꯅꯪꯒꯤ ꯃꯁꯥꯛ ꯄꯖꯥꯛ ꯑꯃꯈꯛ ꯂꯧꯕ ꯌꯥꯔꯅꯦ ꯍꯟꯗꯛꯇꯤ
ꯈꯜꯂꯣꯕ ꯌꯥꯔ ꯑꯗꯨꯗꯩ ꯆꯞ ꯆꯥꯔꯅꯦ
ꯑꯗꯩ ꯀꯗꯤ ꯃꯣꯏꯒꯤ ꯊꯝꯕꯥꯜ ꯀꯩꯀꯥ ꯍꯧꯕ ꯃꯐꯝ ꯑꯃ ꯂꯩꯌꯦ ꯀꯋꯥꯏꯗꯧꯅꯣꯗꯤ ꯈꯪꯗꯦꯔꯤꯁꯦ
ꯑꯥ
ꯅꯪ ꯈꯪꯕ꯭ꯔꯣ꯫
ꯑꯦ ꯍꯧꯖꯤꯛ ꯑꯁ ꯑꯗꯨ ꯃꯐ ꯈꯪꯗꯦ ꯄꯪꯈꯥꯗ ꯊꯥꯗ ꯑꯁꯣꯝ ꯀꯩꯅꯣꯔꯣꯝꯗꯁꯨ꯫ ꯀꯨꯝꯕꯤꯔꯣꯝꯗ ꯑꯣꯏꯗꯣꯏꯔꯥ ꯑꯃꯁꯨ ꯊꯥꯒꯠꯂꯤꯅꯦ꯫ ꯍꯥꯎꯇꯛ ꯍꯥꯏꯕ꯭ꯔꯥ ꯀꯩꯅꯣꯝꯁꯨ ꯍꯥꯏꯅꯦ ꯑꯗꯣꯝ ꯁꯥꯏꯗꯇꯁꯨ ꯌꯥꯝ ꯐꯅꯕ ꯍꯧꯕ ꯃꯥꯜꯂꯦ꯫
ꯍꯥꯎꯇꯛ꯫
ꯍꯥꯎꯇꯛ ꯑ ꯑꯗꯨꯅꯃꯥꯏꯅ ꯑꯃ ꯊꯦꯡꯅꯈꯤ ꯑꯗꯩ꯫ ꯁꯣꯝ ꯊꯧꯕꯥꯟ ꯃꯅꯨꯡꯗꯣ꯫
ꯑꯥ꯫
ꯑꯗꯨꯗꯁꯨ ꯑꯃꯁꯨ ꯊꯦꯡꯅꯈꯤꯕꯅꯦ ꯑꯗꯨ ꯃꯐꯝ ꯆꯞ ꯆꯥꯕꯗꯤ ꯈꯪꯗ꯭ꯔꯦ꯫
ꯍꯧꯖꯤꯛꯀꯥꯟꯖꯤ ꯌꯥꯝ ꯂꯩ ꯃꯥꯜꯂꯤꯗ꯫
ꯂꯩ꯫
ꯊꯝꯄꯥꯛꯀꯤ ꯊꯝꯄꯥꯛꯜꯀꯤ ꯚꯥꯏꯔꯦꯜꯅꯕꯨ ꯋꯥꯏ ꯆꯥꯏ
ꯋꯥꯏ ꯅꯧꯕꯁꯥ ꯑꯗꯨꯒ ꯃꯣꯏ ꯑꯃ ꯑꯩꯒꯤ ꯁꯨꯝ ꯕꯣꯠ ꯑꯃ ꯃꯤꯅ ꯍꯣꯟꯕꯗꯣ
ꯎꯝ ꯎꯝ
ꯑꯗꯨꯗꯏꯗꯤ ꯌꯥꯝ ꯇꯣꯡꯅꯤꯡꯉꯦꯕ ꯑꯗꯨ ꯇꯣꯡꯉꯒ ꯑꯝꯇꯪ ꯊꯝꯃꯜꯅ ꯇꯥꯛ ꯊꯟꯕꯗꯣ
ꯑꯁꯅ ꯅꯨꯄꯤ ꯃꯥ ꯇꯧꯈꯤꯅꯤꯀꯣ ꯅꯨꯄꯤꯒꯨꯝꯕꯅ ꯌꯥꯝ ꯇꯧꯅꯕꯅꯦ ꯑꯝ
ꯑꯗꯨꯩꯗꯨꯒꯤꯔꯤ
ꯅꯪ ꯍꯤ ꯑꯣꯣꯟ ꯅꯕ꯭ꯔꯥꯗ
ꯑꯦ ꯍꯤ ꯍꯣꯟꯕ ꯍꯩꯇꯩꯅꯣ ꯑꯩꯈꯣꯏ ꯍꯤꯌꯥꯡ ꯊꯥꯅꯕ ꯌꯥꯎꯔꯅꯤ ꯀꯩꯅꯣ ꯑꯦ
ꯑꯁ ꯃꯈꯣꯛꯁꯤꯒ ꯁꯣꯍꯜꯂꯤ ꯍꯥꯏꯕ
ꯑꯦꯄ꯭ꯔꯣꯗꯤ ꯍꯤ ꯍꯣꯟꯜ꯭ꯔꯗꯤ
ꯌꯥ ꯅ
ꯍꯤꯔꯣꯏ ꯃꯇꯝ ꯑꯃꯗ ꯍꯤꯔꯣꯏ ꯑꯣꯏꯔꯝꯂꯅꯤ
ꯐꯩꯅꯦ ꯑꯗꯨꯗ
ꯎꯝ ꯅꯪ ꯏꯔꯣꯏꯗꯤ ꯍꯩꯕ ꯅꯠꯇ꯭ꯔꯣ
ꯏꯔꯣꯏꯕꯁꯦ ꯌꯥꯝ ꯀꯥꯟꯗ ꯍꯩꯇ
ꯑꯦ ꯍꯩꯇꯕꯗꯣ ꯃꯣꯏ ꯍꯌꯦꯡ ꯑꯗꯨꯝ ꯏꯁꯇꯤ ꯍꯣꯝꯒꯤ ꯂꯦꯞꯐꯝꯒꯤ ꯃꯃꯥꯡꯒꯥꯡꯗ ꯃꯣꯏ ꯏꯔꯨꯖꯕꯒ ꯌꯥꯕ ꯃꯥꯜꯂꯦꯕ
ꯎꯝ
ꯀꯕꯛ ꯀꯕꯛ ꯍꯩꯗꯤ ꯌꯥꯔꯦ ꯀꯩꯅꯣ ꯑꯗꯨꯝ ꯂꯨꯞꯄꯗꯣ ꯑꯩꯁꯨ ꯂꯨꯔꯝꯃꯣꯏ
ꯃꯣꯏ ꯂꯥꯏꯐ ꯖꯦꯛꯀꯦꯠꯇꯨꯗꯤ ꯂꯩꯔꯗꯤ ꯍꯥꯏꯒ
ꯂꯥꯏ ꯖꯀꯦꯠ ꯑꯗꯨꯝ ꯂꯥꯏ ꯖꯦꯛꯀꯦꯠ ꯂꯩꯕꯅꯤꯗ
ꯑꯗꯨꯅꯦ ꯑꯗꯨ ꯑꯗꯨꯃꯛ ꯂꯤꯁꯤꯡꯒꯗꯤ ꯆꯞ ꯆꯥꯔꯦ
ꯑꯗꯨꯒꯥꯏꯅ ꯈꯜꯂꯤꯁꯤ ꯈꯣꯏꯒꯨꯝꯕ ꯑꯃꯒ ꯄꯨꯔꯒ ꯂꯣꯛꯇꯥꯛꯇꯨꯗ ꯈꯣꯏ ꯁꯣꯛꯄ ꯏꯁꯥꯅ ꯉꯥ ꯉꯥꯡꯗꯨ ꯐꯥꯖꯔꯒ ꯊꯣꯡꯉ ꯆꯥꯔꯛꯑꯗꯤ ꯏꯁꯁ ꯑꯗꯨꯏ ꯄꯥꯏꯠꯇ ꯅꯨꯡꯉꯥꯏꯔꯣꯏꯗ꯭ꯔꯣ
ꯑꯁ ꯅꯨꯡꯉꯥꯏꯅꯤꯅꯦ ꯑꯩꯈꯣꯏꯗꯤ ꯀꯣꯏꯅꯦ ꯊꯃꯣꯏꯀꯤ ꯂꯥꯡꯉ ꯄꯨꯔꯒ ꯀꯣꯏꯕ ꯆꯣꯄꯒ
ꯂꯥꯡꯗꯨꯗꯤ ꯍꯣꯏ ꯂꯥꯡꯗꯨꯗꯤ ꯑꯃꯨꯛ ꯅꯨꯡꯉꯥꯏꯇ꯭ꯔꯦ ꯈꯣꯏꯗꯤ ꯍꯦꯛꯇ ꯆꯣꯊꯔꯛꯑ ꯑꯗꯨ
ꯎꯝ ꯌꯥꯏꯅꯦ ꯇꯧꯁꯤꯅ
ꯍꯣꯏ ꯑꯗꯨꯒꯕ
ꯎꯝ
ꯍꯥꯏ ꯀꯥꯡꯁꯤꯤꯅ ꯍꯥꯏꯇꯥꯔꯦ ꯅꯨꯃꯤꯗꯥꯡ ꯋꯥꯏꯔꯝꯗꯣ ꯑꯃꯨꯛ ꯑꯩꯈꯣꯏ ꯀꯥꯡ ꯆꯤ ꯑꯣꯏꯒꯤ ꯃꯇꯝꯗꯨꯗ ꯍꯜꯂꯛꯑꯗꯤ
ꯎꯝ
ꯅꯪꯅꯕ ꯍꯥꯏꯇꯥꯔꯦ ꯍꯜꯂꯛꯄ ꯌꯥꯏ
ꯀꯥꯡꯁꯤꯕꯨ ꯗꯦꯠ ꯀꯌꯥꯅꯣ
ꯌꯦꯠ ꯁꯤꯛꯁꯇꯤꯟ ꯇꯥꯏ ꯍꯥꯢꯕꯅꯦ
ꯑꯣ ꯁꯤꯛꯁꯇꯤꯟ
ꯑ
ꯑꯌꯨꯛ ꯉꯟꯅ ꯆꯠꯁꯦ ꯍꯥꯏꯔꯣ ꯅꯠꯇ꯭ꯔꯒꯅ ꯀꯩꯔꯝ ꯀꯥꯟ ꯆꯠꯁꯦ ꯍꯥꯏꯅꯣ
ꯑꯗꯨꯝ ꯉꯟꯅ ꯆꯠꯈ꯭ꯔꯁꯦ ꯄꯨꯡ ꯍꯥꯏꯗꯤ ꯆꯥꯛ ꯇꯣꯛꯑ ꯏꯁꯇꯦ ꯑꯣꯝꯗ ꯊꯣꯡꯉ ꯆꯥꯔꯨꯔꯁꯦꯕ ꯃꯣꯏꯗꯨꯗ ꯄꯨꯂꯞ ꯀꯤꯆꯟ ꯅꯨꯡꯉꯥꯏꯔꯒ ꯆꯥꯛ ꯊꯣꯡꯕ ꯌꯥꯕ ꯃꯥꯜꯂꯦꯕ ꯑꯗꯨꯅ ꯍꯥꯏꯇꯥꯔꯦ ꯑꯩ ꯑꯌꯨꯛ ꯄꯨꯡ ꯅꯤꯄꯥꯜ ꯁ꯭ꯋꯥꯏꯗ ꯆꯠꯈꯤꯕ ꯐꯅꯤ ꯉꯟꯅ ꯍꯥꯏꯇꯥꯔꯦ ꯍꯧꯅꯩꯉꯦ ꯑꯗꯨꯝ ꯑꯩꯈꯣꯏ ꯃꯁꯦꯟ ꯍꯧꯅꯔꯤꯉꯩ ꯊꯦꯡꯉꯤꯅꯦꯕ ꯇꯔꯦꯠ ꯃꯈꯥꯏ ꯅꯤꯄꯥꯥꯟ ꯁ꯭ꯋꯥꯏꯗ ꯊꯧꯅꯔꯛꯑꯒ ꯆꯠꯈ꯭ꯔꯒ ꯉꯁꯥꯏ ꯆꯥꯛ ꯏꯁꯤꯅꯨꯝ ꯆꯥꯑꯒ ꯉꯟꯅ ꯆꯠꯂꯗꯤ ꯑꯥꯗ ꯀꯨꯏꯅ ꯂꯥꯡꯊꯣꯛꯂꯁ ꯍꯥꯏꯗꯅ
ꯌꯥꯏ ꯌꯥꯏ
ꯑꯗꯨꯒ ꯄꯨꯡ ꯑꯍꯨꯝ ꯑꯗꯨꯋꯥꯏ ꯊꯣꯛꯂꯛꯑꯗꯤ ꯑꯃꯕꯛ ꯍꯥꯏꯇꯥꯔꯦ ꯅꯨꯃꯤꯗꯥꯡ ꯋꯥꯏꯔꯝꯒꯤ ꯀꯥꯡ ꯆꯤꯡꯕꯁꯨ ꯅꯪꯉꯦꯗꯅ
ꯎꯝ
ꯑꯗꯨꯃꯥꯏꯅ ꯇꯧꯅꯤꯡꯕ
ꯑꯗꯨꯣ ꯗꯗꯤꯌꯥ ꯑꯩꯈꯣꯏ ꯀꯌꯥꯃꯨꯛ ꯆꯠꯁꯦ ꯍꯥꯏꯅꯣ
ꯍꯣꯏ ꯀꯅꯥ ꯀꯅꯥ ꯑꯩꯈꯣꯏ ꯑꯗꯨꯝ ꯃꯉꯥ ꯑꯩꯈꯣꯏ ꯇꯔꯨꯛ ꯀꯨꯝ ꯆꯠꯈꯔꯂꯒꯦ ꯀꯔꯤꯁꯦ ꯑꯆꯧꯅ ꯅꯝꯁꯤꯜꯂꯒ ꯑꯩꯈꯣꯏ ꯇꯔꯨꯛꯇꯤ ꯂꯝꯝꯒꯤ ꯌꯥꯅꯤꯗꯅ
ꯎꯝ ꯌꯥꯗꯦ
ꯍꯣꯏ ꯇꯔꯨꯛ ꯆꯐꯔ ꯂꯣꯏꯔꯦ
ꯅꯪꯒꯤ ꯒꯥꯔꯤ ꯑꯆꯧꯕ ꯊꯥꯔꯗꯨ ꯄꯨꯊꯣꯔꯛꯑꯕ
ꯌꯥꯏꯅꯦ ꯊꯥꯔꯒ ꯄꯨꯊꯣꯂꯔꯦ ꯊꯥꯎꯗꯤꯗꯣ ꯅꯍꯥꯟ ꯇꯥꯅꯦ
ꯑꯦ ꯊꯥꯎꯒꯤꯕꯨ ꯀꯩꯅꯣꯅꯦ ꯒꯥꯔꯤꯗꯨꯗ ꯄꯨꯊꯣꯔꯛꯑꯣꯅꯦ ꯑꯩꯈꯣꯏ ꯍꯍꯥꯟꯒꯤꯅꯦ
ꯑꯦ ꯇꯥꯏ ꯀꯊ ꯅ ꯊꯥꯏ ꯊꯕ ꯂꯥꯏ ꯂꯣꯏ
ꯇꯧꯕꯅꯤ ꯅꯪ ꯊꯧ ꯇꯥꯕꯅꯤꯀꯣꯗꯣ
ꯍꯣꯏꯅꯦ ꯑꯩꯅ ꯊꯧꯗꯣꯏꯦ ꯀꯩꯅꯣ ꯅꯪ
ꯍꯣꯏ ꯊꯧꯕ ꯇꯜꯂꯦꯕ
ꯑꯣ ꯇꯟ ꯂꯩꯔ ꯋꯥꯅꯤ ꯋꯥꯕꯅꯤꯅꯦ ꯒꯥꯔꯤ ꯊꯧꯕꯁꯤꯦ ꯂꯝꯁꯥꯡ ꯊꯧꯔꯀꯥꯟꯗ ꯋꯥꯏꯑꯦꯕ
ꯑꯗꯨꯅꯦ ꯅꯪꯅ ꯈꯔ ꯊꯧꯍꯟꯕꯤꯔꯝꯃꯤ ꯅꯪ ꯈꯔ ꯊꯊꯧ ꯇꯥꯕꯅꯦꯕ
ꯑ ꯊꯇ ꯍꯥꯏꯔꯣꯅꯦ ꯑꯗꯨꯗꯤ ꯕꯨꯛ ꯇꯧꯁꯤꯒꯗꯣꯏꯅꯦ ꯀꯥ ꯅꯨꯃꯤꯠꯇꯣ ꯍꯥꯏꯗꯤ ꯃꯤ ꯆꯥꯛ ꯆꯥꯅ ꯀꯩ ꯂꯥꯛꯅꯍꯅꯤꯗꯅ
ꯎꯝ ꯎꯝ
ꯑꯧ ꯅꯆꯤꯟꯒꯤꯅꯦꯕ ꯑꯗꯨꯅ ꯍꯥꯟꯅ ꯕꯨꯛ ꯇꯧꯊꯣꯛꯈ꯭ꯔꯕꯅꯦ
ꯌꯥꯏ ꯌꯥꯏ ꯄ꯭ꯔꯤ ꯕꯨꯛ ꯇꯧꯁꯤꯜꯂꯛꯑꯣ ꯑꯗꯨꯅ ꯐꯩ ꯍꯌꯦꯡ ꯑꯃꯨꯛ ꯑꯦ ꯆꯠꯅꯤ ꯆꯠꯅꯤ ꯍꯥꯏꯔꯒ
ꯍꯣꯏ ꯈꯨꯗ ꯍꯣꯏ ꯈꯨꯗꯛꯇ ꯆꯠꯁꯤꯜꯂꯨꯔꯒ ꯃꯤ ꯁꯪꯕꯨ ꯃꯤ ꯂꯩꯔꯝꯃꯅꯤ ꯑꯩꯈꯣꯏ ꯅꯨꯡꯉꯥꯏꯇꯦꯗꯅ ꯑꯣ ꯃꯣꯏ ꯑꯇꯩꯗꯁꯨ ꯍꯥꯞꯆꯔꯒꯦ ꯑꯗꯨꯒ
ꯃꯣꯏꯒꯤ ꯄꯦꯃꯦꯟꯁꯦ ꯂꯨꯄꯥ ꯀꯌꯥ ꯀꯌꯥ ꯂꯧꯖꯥꯠꯅꯣ
ꯑꯦꯦꯝꯃꯦ ꯅꯨ ꯃꯤ ꯑꯃꯒꯤ ꯂꯨꯄꯥ ꯆꯍꯨꯝꯒꯨꯝꯕ ꯂꯧꯕ ꯃꯥꯜꯂꯤꯅꯦ ꯅꯨꯡꯊꯤꯤꯟꯗꯤ
ꯅꯨꯡꯊꯤꯟꯗ
ꯑꯥ
ꯍꯣꯏꯗ ꯅꯨꯡ ꯐꯥꯗꯣꯛ ꯉꯥꯛꯇꯣꯛꯑ ꯂꯩꯔꯤꯅꯣ
ꯍꯣꯏ ꯂꯧꯊꯣꯛꯂꯣ ꯂꯣꯏ ꯆꯥꯊꯣꯛꯑꯒ ꯑ ꯄꯨꯟꯗꯁꯨ ꯀꯨꯏꯔꯦ
ꯎꯝ
ꯀꯩ ꯑꯣꯏꯅ ꯇꯧꯁ ꯍꯥꯏꯅꯣ
ꯑꯩꯗꯤ ꯉꯥ ꯊꯣꯡꯕ ꯑꯃ ꯆꯥꯅꯤꯡꯉꯤꯗ ꯉꯥꯁꯤ ꯆꯥꯗ ꯀꯨꯏꯔꯦꯕ ꯑꯇꯣꯞꯄ
ꯄꯥꯡꯉꯟ ꯆꯠꯂꯗꯤ ꯂꯣꯛꯇꯥꯛꯀꯤ ꯉꯥꯗꯣ ꯐ꯭ꯔꯦꯁꯇꯨ ꯂꯩꯔ ꯊꯣꯡꯉꯣꯗꯤ ꯍꯥꯎꯗꯣꯏꯅꯦ
ꯎꯝ ꯎꯝ
ꯐꯇꯣ ꯄꯩꯁꯥ ꯍꯥꯏꯗꯤ ꯌꯦꯟꯒꯨꯝꯕ ꯁꯟꯒꯨꯝ ꯑꯣꯛꯀꯨꯝꯕꯁꯤꯗꯤ ꯑꯗꯨꯝ ꯕꯔꯥꯕꯔ ꯆꯥꯔ ꯂꯩꯔꯦꯕ
ꯆꯥꯅꯩꯍꯣꯏ
ꯉꯥꯥꯁꯦ ꯉꯥ ꯑꯍꯥꯎꯕ ꯑꯃ ꯑꯣꯏꯅ ꯇꯧꯕꯅ ꯐꯕ ꯑꯃ ꯂꯥꯛꯑꯦꯕ
ꯑꯗꯨꯗꯤꯅꯕꯨꯗꯤ ꯐꯩ
ꯑꯗꯨꯅꯦ ꯑꯁ ꯏꯂꯤꯁꯥꯗꯣ ꯑꯩꯈꯣꯏꯁꯨ ꯍꯥꯏꯗꯤ ꯐꯪꯉꯅꯤꯀꯣ ꯅꯨꯡꯉꯥꯏꯗꯅꯅꯦ
ꯀꯦꯔꯤ ꯆꯥꯗꯨꯣ ꯐꯪꯅꯤ ꯐꯪꯕꯅꯤ ꯀꯅ ꯅ ꯍꯣꯏ
ꯎꯝ
ꯑꯗꯨꯝ ꯃꯣꯏ ꯐꯣꯔꯖꯟꯒꯤ ꯄꯨꯔꯛꯄ ꯂꯩꯔꯝꯃꯤ ꯀꯩꯅꯣ
ꯐ꯭ꯔꯦꯁꯇꯤ ꯌꯥꯍꯥꯎꯗꯧ ꯅꯠꯇ꯭ꯔꯣ ꯐ꯭ꯔꯦꯁꯇ ꯆꯥꯅꯤꯡꯉꯤꯅ
ꯌꯥꯝ ꯐꯪꯕ ꯋꯥꯔꯅꯤꯅꯦ ꯅꯪ ꯐ꯭ꯔꯦꯁ ꯀꯥꯏꯗ ꯐꯣꯔꯖꯟ ꯅꯣꯡꯃ ꯌꯥꯝ ꯇꯥꯡꯔ ꯐꯔ ꯀꯥꯟꯗ
ꯍꯥꯏꯗꯤ ꯃꯐꯝꯗꯨ ꯆꯠꯂꯒ ꯆꯥꯔꯨꯔꯗꯤ ꯍꯥꯎꯏꯅꯦꯕ
ꯍꯣꯏ ꯑꯗꯨꯕꯨꯗꯤ
ꯊꯅꯤ ꯑꯩꯈꯣꯏ ꯁ꯭ꯋꯥꯏ ꯐꯪꯗꯝꯕꯅꯤꯅ ꯑꯩꯈꯣꯏ ꯁ꯭ꯋꯥꯏ ꯉꯥ ꯍꯥꯎꯕꯁꯤ ꯀꯩꯅ ꯉꯥ ꯀꯩ ꯉꯥꯅ ꯍꯥꯎꯋꯦ
ꯁꯄꯒꯤ ꯑꯗꯨꯝ ꯈꯪꯗꯦ ꯑꯁꯨꯝ ꯍꯥꯏ ꯀꯥꯟꯗ ꯄꯨꯛꯂꯥꯎꯕꯤ ꯃꯔꯨꯝ ꯄꯨꯕꯗꯣ ꯑꯗꯨꯅ ꯏꯍꯥꯎꯕ ꯍꯥꯎꯋꯅ ꯃꯔꯨꯝꯒ ꯀꯩꯒ ꯊꯣꯡꯕꯗꯣ
ꯑꯣ ꯑꯗ ꯅꯤꯡꯊꯣꯡ ꯑꯣꯏꯩꯕ ꯅꯠꯇ꯭ꯔꯣ
ꯏꯁ ꯑꯗꯨꯗꯤ ꯉꯥ ꯑ ꯊꯣꯡꯕꯗꯤ ꯀꯩꯅ ꯌꯥꯝ ꯊꯤꯅ ꯇꯣꯜꯂꯤ ꯑꯩꯈꯣꯏꯗꯤ
ꯑꯣ ꯑꯁ ꯑꯗꯨꯗꯤ ꯑꯩꯈꯣꯏ ꯀꯩꯁꯨ ꯋꯥꯅꯤꯡꯉꯥꯏ ꯑꯣꯏꯗ꯭ꯔꯦꯅꯦ ꯒꯥꯔꯤ ꯊꯧꯅꯕ ꯂꯩꯔꯦ ꯏꯌꯥꯔ ꯄꯨꯅꯕ ꯂꯩꯔꯦ
ꯃꯅꯤ ꯁꯦꯝ ꯁꯥꯕꯗꯨꯗꯣꯏꯅ ꯁꯠ ꯁꯠ
ꯑ ꯄꯗꯩ ꯂꯩꯅ ꯀꯠꯣꯡꯒ ꯌꯥꯅꯤ ꯌꯥꯏ ꯌꯥꯏ ꯑꯁ ꯆꯂꯦ
ꯎꯝ
ꯎ ꯑ
ꯑꯦ ꯀꯩꯅꯣ ꯇꯧꯁꯤꯅꯦ ꯀꯥꯡꯅꯤꯅ ꯐꯦꯛꯇ꯭ꯔꯤ ꯑꯃꯒ ꯊꯣꯡꯕꯅ ꯐꯠꯇ꯭ꯔꯣ ꯆꯥꯛ ꯊꯣꯡꯗꯣ ꯁꯔꯨꯛꯑꯣ
ꯆꯨꯝꯃꯤꯅꯤ ꯆꯥꯛꯀꯤ ꯃꯨꯠꯇ ꯈꯦꯆꯤ ꯍꯣꯏ ꯇꯧꯁꯤꯅꯦ ꯑꯗꯩꯗꯤ ꯊꯝꯅꯥ ꯀꯩꯀꯥꯁꯨ ꯌꯥꯝ ꯍꯧꯔꯝꯃꯅꯤ
ꯊꯝꯅꯥꯁꯨ ꯃꯔꯥꯡ ꯀꯥꯏꯔꯅꯤ ꯊꯝꯅꯥꯅꯣ ꯁꯠ ꯍꯦꯒꯥꯏꯔ ꯂꯁ
ꯎꯝ ꯑꯁ ꯄꯛꯇꯞ ꯆꯥꯔꯅꯤ ꯀꯣꯝꯕꯣꯛ ꯆꯥꯔꯦ
ꯀꯕꯨꯨ ꯍꯡꯊꯤꯟ ꯃꯩ ꯆꯠꯇꯣꯔꯤꯕ ꯄꯣꯠꯅꯤ
ꯉꯥꯗꯨꯒ ꯀꯩꯒꯒꯣ
ꯎꯝ ꯍ
ꯑꯗꯨꯒ ꯑꯇꯣꯞꯄ ꯀꯩ ꯎꯇꯤ ꯎꯇꯤꯁꯤ ꯇꯧꯁꯦ ꯍꯥꯏꯕ꯭ꯔꯣ ꯎꯇꯤ ꯑꯃ ꯌꯥꯎꯔꯒꯗꯤ ꯄ ꯄꯛꯅꯕꯅꯦ
ꯌꯥꯌꯥ ꯀꯩꯅ ꯉ ꯊꯣꯡ ꯎꯇꯤ ꯑꯗꯨꯝ ꯃꯤꯛꯁ ꯇꯧꯅꯩꯗꯨꯅꯤ ꯑꯗꯨꯝ ꯊꯣꯡꯉꯦ ꯀꯩꯅꯣ ꯎꯇꯤꯁꯨ ꯌꯥꯝ ꯊꯣꯡꯅꯕꯗ ꯈꯤꯔꯛ
ꯌꯥꯏꯅꯦ ꯉꯥꯅ ꯈꯔ ꯍꯦꯜꯍꯜꯂꯕꯀꯣ ꯎꯇꯤꯅ ꯈꯤꯇꯪ ꯍꯟꯊꯔꯕ
ꯎ
ꯎꯇꯤ ꯑꯃ ꯉꯥ ꯑꯃ ꯈꯦꯆ ꯑꯃ ꯊꯝꯕꯥꯜ ꯌꯥꯛ ꯑ ꯑꯗꯨꯋꯥꯏꯗꯥꯏ ꯐ꯭ꯔꯦꯁꯇ ꯍꯦꯛꯑꯕꯀꯣ
ꯍꯣꯏ
ꯁꯤ ꯇꯧꯔꯤꯅꯤ ꯆꯞ ꯆꯥꯔꯤꯅꯤ ꯑꯗꯨꯗꯤ
ꯑꯣ ꯇꯧꯔꯁꯤ ꯑꯗꯨ ꯀꯟꯅꯗꯤ ꯆꯦꯛꯁꯤꯟꯅꯕ ꯇꯧꯁꯦ ꯍꯥꯏꯁꯤꯅꯣ ꯑꯩ ꯑꯀꯣꯕꯤꯗꯨꯗꯤ ꯇꯧꯅ ꯈꯟꯁꯦ ꯁꯠ ꯁꯠ
ꯍꯣꯏ ꯀꯣꯕ ꯍꯅꯗꯦ
ꯑꯣ ꯁꯤꯅꯗꯦ ꯅꯣꯏ ꯃꯣꯏ ꯈꯔ ꯌꯥꯎꯔꯦ ꯀꯣꯜꯂꯛꯇꯧꯕ ꯑꯗꯨꯅ
ꯎꯝ ꯑꯗꯨ ꯃꯣꯏꯅ ꯑꯃꯨꯛ ꯄꯨꯡꯁꯦ ꯇꯔꯦꯠꯇ ꯆꯠꯇꯧꯗꯣ ꯇꯔꯨꯛꯇꯒꯤ ꯆꯠꯁꯤ ꯍꯥꯏꯖꯤꯟꯈ꯭ꯔꯤꯕꯅ ꯐꯗꯧ ꯋꯥꯠꯂꯦ
ꯑꯣꯏꯌꯦ
ꯑꯩ ꯈꯔ ꯅꯗ ꯂꯧꯁꯤꯜꯂꯛꯅꯦꯕꯀꯣ
ꯎꯝ
ꯑꯗꯨꯗꯤ ꯑ ꯗꯦꯠ ꯁꯤꯛꯁꯇꯤꯟ ꯑꯌꯨꯛ ꯉꯟꯇꯥ ꯍꯥꯏꯁꯦ ꯄꯨꯡ ꯑꯩꯈꯣꯏ ꯇꯔꯦꯠꯇ ꯊꯣꯛꯁꯦ ꯍꯥꯏ ꯅꯠꯇ꯭ꯔꯣ
ꯍꯣꯏ ꯊꯦꯡꯉꯃꯤꯗ ꯇꯔꯦꯠ ꯃꯈꯥꯏ ꯁ꯭ꯋꯥꯏꯗꯗꯤ ꯊꯣꯛꯈꯤꯁꯦꯕ ꯆꯥ ꯏꯁꯤꯡꯗꯣ ꯑꯥꯗ ꯊꯣꯡꯕꯗꯣꯏꯅꯦ ꯊꯦꯡ ꯈꯔꯗꯤ ꯅꯨꯡꯉꯥꯏꯇꯦꯗꯅ
ꯍꯣꯏ ꯍꯣꯏ ꯁꯤꯗꯩ ꯆꯠꯄꯗꯁꯨ ꯑꯃꯨꯛ ꯄꯨꯡ ꯑꯃ ꯄꯨꯡ ꯑꯍꯨꯝ ꯃꯈꯥꯏꯛꯇꯪꯒꯤꯁꯨ ꯍꯥꯏꯔꯛꯀꯅꯤ
ꯎꯝ
ꯑꯗꯨꯅ ꯈꯔ ꯉꯥꯟꯅ ꯆꯠꯈꯤꯕꯗꯤ ꯐꯩ
ꯍꯣꯏ ꯍꯣꯏ ꯆꯠꯁꯤ ꯑꯗꯨꯗꯤ ꯃꯣꯏ ꯑꯇꯩꯗꯨꯁꯨ ꯑꯝꯇꯪ ꯑꯩ ꯍꯥꯏꯒꯤꯒꯦ ꯀꯅꯥ ꯀꯅꯥ ꯌꯥꯅꯗꯣꯏꯅꯣ ꯍꯥꯡꯇꯣꯛꯅꯔꯤ ꯑꯝꯇ
ꯍꯣꯏ ꯍꯣꯏ ꯑꯝꯇ ꯍꯪꯉꯨꯅꯦ ꯑꯗꯨꯒ ꯄꯥꯎꯗꯣ ꯍꯥꯎꯔ ꯍꯥꯏꯔꯛꯑꯣ
ꯑꯣ ꯊꯝꯃꯦ ꯊꯝꯃꯦ ꯑꯗꯨꯗꯤ
ꯍꯣ ꯍꯣꯏ